ꯍꯜꯂꯣ
ꯑ ꯁꯤ ꯇꯥꯔꯕ
ꯇꯥꯏ ꯇꯥꯏ
ꯑꯣꯁꯨ ꯇꯥꯔꯦ
ꯎꯝ
ꯆꯤꯆꯦꯍꯣꯏ ꯄ꯭ꯔꯦꯛꯇꯤꯀꯦꯜ ꯑꯦꯛꯖꯥꯝ ꯂꯣꯏꯔꯕ
ꯑꯧ ꯉꯔꯡ ꯂꯣꯏꯔꯦ ꯅꯣꯏꯗꯤ ꯂꯣꯏꯔꯕ
ꯂꯣꯏꯗ꯭ꯔꯤ ꯑꯩꯈꯣꯏ ꯗꯦꯠ ꯁꯤꯛꯁꯇꯤꯟꯗ
ꯑꯣ ꯋꯥꯠꯂꯤꯗ
ꯎꯝ
ꯀꯩꯅꯣ ꯏ ꯚ ꯑꯦꯁꯀꯤꯗꯤ ꯇꯧꯔꯕ
ꯇꯧꯗ꯭ꯔꯤ ꯏ ꯚꯤ ꯑꯦꯁꯀꯤ ꯃꯇꯝ ꯂꯦꯞꯇ꯭ꯔꯤ ꯍꯥꯏꯕ
ꯑꯣ ꯃꯥꯒꯤ ꯌꯥꯝꯃꯃꯣꯏꯗ ꯏ ꯚꯤ ꯑꯦꯁꯀꯤꯗꯤ
ꯎꯝ
ꯎꯝ
ꯏ ꯚꯤ ꯕꯦꯁꯀꯤꯗꯤ ꯑꯃꯈꯛꯇꯪꯅꯤ ꯌꯥꯝꯗꯦ
ꯅꯣꯏ ꯀꯅꯥ ꯇꯥꯒꯦ
ꯑ ꯄ꯭ꯔꯦꯛꯇꯤꯀꯦꯜꯗ꯭ꯔꯥ ꯃꯦꯝ ꯕꯤꯖꯤꯌꯥꯒ ꯃꯦꯝ ꯅꯤꯔꯃꯂꯥꯒꯃ
ꯑꯥ
ꯑꯗꯨꯒ ꯃꯦꯝ ꯃꯦꯔꯤꯅꯒ ꯃꯦꯝꯃꯤꯔꯤꯅꯥꯒ ꯃꯦꯝꯦꯝ ꯀꯅꯥꯅꯣ ꯑꯃꯗꯨꯕꯣ ꯄꯨꯨꯟꯖꯟꯕꯅꯦ ꯃꯣꯏ ꯑꯅꯤꯃꯥ ꯃꯦꯝ ꯕꯨꯏꯟꯇꯔ ꯑꯥ ꯃꯦꯝ ꯕꯣꯏꯟꯇꯥ
ꯀꯩꯅꯣ ꯅꯣꯏꯁꯦ ꯄ꯭ꯔꯦꯈꯥꯅꯤ ꯇꯣꯉꯥꯟ ꯇꯣꯉꯥꯟ ꯇꯣꯉꯥꯟ ꯈꯥꯏꯗꯣꯛꯏꯔꯣ ꯑꯃꯨꯛ
ꯈꯥꯏꯗꯣꯛꯄ ꯍꯥꯏꯗꯤ ꯅꯣꯡꯃꯗ ꯄꯨꯜꯂꯞꯇꯤ ꯊꯥꯗꯣꯏꯅꯦꯕ
ꯑꯣ ꯑꯣ ꯑꯣꯖꯥꯗꯣ ꯃꯣꯔꯅꯤꯡ ꯏꯚꯤꯅꯤꯡ ꯇꯣꯉꯥꯟꯕ
ꯑꯥ ꯑꯥ ꯑꯥ ꯄꯨꯡ ꯇꯔꯥ ꯗꯩꯅ ꯑꯅꯤꯕꯣꯛ ꯁꯨꯃꯥꯏ ꯍꯥꯏ
ꯇꯔꯥꯗꯩꯅ ꯑꯅꯤ
ꯃꯔꯤ
ꯑꯣ ꯑꯗꯨꯅꯦꯕ ꯇꯔꯥꯗꯩꯅ ꯑꯅꯤꯗꯤ ꯌꯥꯝ ꯉꯜꯂꯦ ꯍꯌꯦꯡ ꯇꯔꯥꯗꯩ ꯃꯔꯤꯅꯤ ꯃꯣꯏꯅ ꯑꯣꯠꯇꯣꯏꯁꯦ ꯑꯩꯈꯣꯏꯗ
ꯍꯣꯏ
ꯑꯗꯨꯏ ꯑꯩꯗꯣ ꯉꯔꯥꯡ ꯅꯪꯅ ꯁꯥꯟꯅꯖꯦ ꯍꯥꯏꯕꯗꯣ
ꯑꯥ
ꯑꯗꯣ ꯑꯩꯁꯦ ꯈꯥꯛꯇꯦ ꯈꯥꯛꯑꯕꯅꯦꯕ ꯅꯦꯠꯁꯦ ꯑꯗꯨꯒ ꯁꯨꯝ ꯋꯥꯃꯟꯗꯅ ꯁꯨꯝ ꯂꯣꯏꯔꯛꯄꯩ ꯑꯩꯁꯨ ꯋꯥꯗꯅ ꯐꯃꯨꯡꯗ ꯑꯗꯨꯝ ꯆꯪꯉꯕ ꯑꯗꯩ ꯁꯨꯝ ꯃꯦꯠꯄ ꯗ ꯃꯦꯠꯄꯗ ꯑꯗꯨꯗ ꯂꯣꯏꯊꯣꯛ ꯈꯔ꯭ꯕꯥ ꯅꯦꯠꯇꯣ
ꯀꯣꯜ ꯀꯌꯥ ꯈꯛꯇꯪ ꯉꯥꯏꯔꯒꯦ ꯁꯤ
ꯑꯁ ꯑꯩ ꯇꯔꯥꯉꯥ ꯈꯛ ꯂꯣꯏꯗ ꯉꯥꯏꯔꯤꯗ
ꯑꯣ ꯑꯈꯣꯏ ꯍꯣꯁꯇꯦꯜꯒꯤ ꯏꯃꯥꯟꯅꯕꯤꯖꯨ ꯌꯥꯕ ꯌꯥꯎꯕꯅꯦ
ꯑꯣ ꯑꯗꯨꯗꯤ ꯀꯩꯅꯣ ꯇꯧꯔꯣ ꯏꯕꯥꯅꯤ ꯁꯥꯟꯅ ꯂꯣꯏꯔꯒ ꯁꯥꯅꯔꯒꯦ ꯃꯥꯒ ꯑꯃꯨꯛ
ꯍꯣꯏ
ꯅꯪꯗꯤ ꯀꯨꯟ ꯁꯤꯒ ꯀꯨꯟ ꯁꯨꯗꯣꯏꯔꯥ
ꯎꯝ
ꯎꯝ ꯊꯥꯖꯪꯒꯔꯣ ꯊꯥꯖꯪꯒꯔꯣ ꯉꯁꯤ ꯄꯩꯁꯥ ꯆꯪꯉꯛꯑꯝꯅꯤ
ꯆꯪꯉꯦ ꯑꯩꯗꯣ ꯁꯤꯒ ꯀꯨꯟꯒꯤꯗꯨꯗꯤ ꯊꯥꯖꯟꯒꯔ꯭ꯦ ꯑꯗꯨꯒ ꯁꯤ ꯇ꯭ꯋꯦꯟꯇꯤ ꯊ꯭ꯔꯤ ꯁꯨꯕ ꯑꯣꯏꯗꯣꯏꯅꯦ
ꯑꯦꯁ ꯌꯥꯝ ꯌꯧꯔꯦꯅꯦ ꯅꯪꯗꯤ ꯗꯨꯠ
ꯑꯥ
ꯂꯣꯏꯁꯟꯗꯣꯔꯦ ꯐꯔꯦ ꯅꯪ ꯂꯣꯏꯁꯟꯗꯣꯏꯗꯣ ꯑꯩꯗꯤ ꯑꯁꯨꯝ ꯇꯧꯔꯤꯉꯩꯗꯅꯦ
ꯎꯝ ꯑꯦꯛꯖꯥꯝꯖꯨ ꯐꯔꯛ ꯇꯥꯁꯟꯅꯕꯩꯅꯦ
ꯎꯝ ꯍꯣꯏ ꯅꯪ ꯑꯦꯛꯖꯥꯝ ꯌꯧꯗ꯭ꯔꯤꯉꯩ ꯂꯣꯏꯁꯜꯂꯣ ꯑꯗꯨꯗꯤ
ꯎꯝ ꯗꯦꯠ ꯗꯦꯠ ꯐꯤꯐꯇꯤꯟꯗ ꯂꯣꯏꯅꯤ ꯍꯥꯏꯕꯔ꯭ ꯀꯩꯅꯣꯝ ꯍꯥꯏꯔꯝꯃꯤ ꯃꯤꯁꯅ ꯉꯥꯍꯥꯟ
ꯀꯩꯕꯣ ꯑꯣ ꯁꯤꯒꯤ ꯀꯩꯅꯣꯖꯤꯔꯣ
ꯑꯥ
ꯑꯣꯁ ꯑꯗꯨꯗꯤ ꯀꯨꯏꯗ꯭ꯔꯤꯅꯦ ꯑꯩ ꯑꯝꯇ ꯈꯔ ꯈꯞꯇꯔꯗꯤ ꯌꯥꯔꯣꯏ ꯗꯨꯗꯤ ꯑꯩꯁꯨ
ꯀꯨꯏꯗ꯭ꯔꯦ ꯉꯁꯤ ꯗꯦꯠ ꯊꯥꯔꯇꯤꯟ ꯍꯌꯦꯡ ꯍꯥꯡꯆꯤꯠ
ꯎꯝ
ꯌꯨꯝ ꯂꯩ ꯅꯨꯡꯉꯥꯏꯕ꯭ꯔꯣ
ꯅꯨꯡꯉꯥꯏ ꯍꯜꯂꯛꯅꯤꯡꯗꯦ ꯍꯥꯏꯕ ꯌꯨꯝ ꯂꯩꯒꯗꯤ ꯑꯗꯣ ꯍꯟꯅꯤꯡꯗ ꯍꯟꯅꯤꯡ ꯗ ꯍꯜꯂꯛꯇꯣꯔꯦ ꯑꯗꯨꯝ
ꯀꯩ ꯅꯪꯅ ꯐꯔꯛ ꯇꯥꯔ ꯆꯠꯂꯤꯗꯨꯅ
ꯑꯩꯗꯣ ꯀꯩꯅꯣ ꯇꯧꯕꯁꯤꯗꯒꯤ ꯑꯃꯨꯛ ꯀꯦꯝ ꯆꯠꯇꯧꯕ ꯑꯃꯨꯛ ꯑꯗꯩꯗꯤ ꯌꯨꯝ ꯆꯠꯄꯗꯣ ꯐꯪꯉꯔꯣꯏꯗꯕ
ꯑꯣ ꯑꯣ
ꯑꯗꯨꯅ ꯁꯨꯇꯤ ꯃꯇꯝ ꯈꯔ ꯂꯩꯀꯥꯟꯖꯤꯗ ꯅꯣꯏ ꯅꯤꯗ ꯑꯣꯏꯖꯨ ꯆꯠꯂꯧꯔꯒꯦꯅ ꯆꯠꯂꯧꯔꯕ ꯑꯗꯨꯝ
ꯍꯣꯏ ꯗꯨꯕꯨꯗꯤ ꯑꯗꯨ ꯅꯣꯏ ꯑꯃꯨꯛ ꯑꯦꯛꯖꯥꯝ ꯂꯣꯏꯔ ꯆꯠꯇꯣꯏ ꯅꯠꯇ꯭ꯔꯣ
ꯆꯠꯂ ꯑꯦꯛꯖꯥꯝ ꯂꯣꯏꯔꯒ ꯍꯥꯏꯖꯦ ꯑꯈꯣꯏꯗꯣ ꯀꯦꯝ ꯑꯦꯟ ꯁꯤ ꯁꯤꯒꯤ ꯑꯗꯨꯝ ꯆꯠꯂꯅꯦꯕ ꯅꯨꯃꯤꯠ ꯇꯔꯥꯅꯤꯃꯨꯛ
ꯃꯥꯒꯤ
ꯑꯗꯨꯒꯤ ꯃꯇꯨꯡꯗꯁꯨ ꯁꯤ ꯁꯥꯏꯅꯤ ꯇꯅꯦꯗ ꯃꯅꯤꯄꯨꯔ ꯐꯔꯅꯤꯅ ꯑꯗꯨ
ꯅꯣꯔꯠ ꯏꯁ ꯑꯇꯣꯞꯄꯗ ꯑꯣꯏꯗꯤ ꯅꯨꯡꯉꯥꯏꯗꯧꯅꯦꯕ
ꯎꯝ ꯑꯗꯨꯒ ꯑꯗꯨ ꯍꯜꯂꯛꯑꯒ ꯆꯠꯀꯗꯧꯗꯨꯁꯨ ꯃꯣꯏ ꯑꯦꯟ ꯁꯤ ꯁꯤ ꯀ꯭ꯂꯥꯁ ꯑꯗꯨꯝ ꯇꯧꯅꯦꯅ ꯍꯥꯏꯕ ꯀ꯭ꯂꯥꯁ ꯍꯣꯏ ꯑꯗꯨ ꯆꯠꯍꯧꯔꯕ
ꯍꫭꯏꯗ ꯑꯗꯨꯕꯨꯗꯤ ꯀꯥꯝ ꯀꯥꯟꯅ ꯆꯠꯂꯤꯅꯣ
ꯉꯍꯥꯟ ꯃꯟꯗꯦꯗ ꯑꫭꯏꯃꯥ ꯃꯃꯥꯡꯒꯤ
ꯈꯗꯤ ꯂꯩ
ꯑꯥ
ꯎꯝ
ꯇꯜꯂꯦꯕ ꯍꯦꯛꯇ ꯌꯨꯝ ꯂꯩꯔꯗꯤ ꯍꯜꯂꯛꯄ
ꯑꯧ ꯑꯗꯨꯝ ꯂꯩꯅꯤꯡꯕꯗꯣ ꯑꯗꯩ ꯄ꯭ꯔꯦꯈꯥꯒ ꯂꯣꯏꯔꯒꯅ ꯍꯦ ꯆꯠꯅꯤꯡꯕ ꯐꯥꯎꯕꯅꯦ
ꯍꯣꯏ ꯃꯤ ꯂꯣꯏ ꯆꯠꯅꯈ꯭ꯔꯅꯤ ꯑꯗꯩꯗꯤ ꯇꯔꯥ ꯇꯔꯥ ꯅꯨꯨ ꯄꯩꯈꯥ ꯂꫭꯏꯒꯔꯒꯖꯨ ꯑꯗꯨꯝ ꯂꯥꯏꯔꯅꯤ
ꯎꯄꯥꯏ ꯂꯩꯇꯦꯕ
ꯎꯝ ꯎꯐꯥꯏ ꯂꯩꯇꯦ
ꯑꯦꯟ ꯁꯤ ꯁꯤ ꯀ꯭ꯂꯥꯁꯁꯦ ꯁꯨꯇꯤ ꯃꯅꯨꯡꯗ ꯅꯠꯇ꯭ꯔꯗꯤ ꯌꯥꯝ ꯄꯥꯛ ꯇꯧꯗꯕ꯭ꯔꯥ
ꯁꯨꯇꯤ ꯇꯧꯋꯦ ꯇꯧꯕꯕꯨꯗꯤ ꯑꯗꯨ ꯁꯇꯔꯗꯦ ꯁꯟꯗꯦꯗꯒꯨꯝꯕ ꯈꯇꯪ ꯇꯧꯕ
ꯀꯩ ꯂꯝꯗꯩꯅꯦꯕꯅ
ꯍꯨꯏꯀꯞ ꯑꯟꯗ꯭ꯔꯣꯔꯣꯝꯗ
ꯅꯛꯑꯗꯤ ꯑꯃꯨꯛ ꯌꯨꯝꯗ ꯂꯩꯔꯒ ꯁꯦꯇꯔꯗꯦ ꯁꯟꯗꯦꯅꯤꯅ ꯂꯥꯛ ꯌꯥꯕꯀꯣ ꯎꯝ ꯂꯥꯛꯄꯅꯤꯅ
ꯐꯕꯥ ꯑꯥ ꯑꯌꯨꯛ ꯉ ꯅꯨꯡꯊꯤꯟꯗ ꯑꯣꯏꯗꯤ ꯐꯕ ꯉꯟꯇ ꯗꯨꯗ
ꯃꯥꯅꯦ ꯑꯗꯨꯕꯨꯅꯤ ꯑꯗꯨꯝ ꯐꯔꯛ ꯇꯥꯔꯦꯅꯀꯣ
ꯀꯣꯜꯁꯦ ꯂꯤꯃꯤꯠ ꯂꯩꯔꯗꯤ ꯃꯁꯥ ꯃꯥꯇꫭꯝ ꯃꯇꯇꯣꯟꯗ ꯀꯣꯜꯁꯦ ꯇꯧꯕ ꯌꯥꯗꯕ꯭ꯔꯁꯦ
ꯍꯥꯏꯗꯤ
ꯑ ꯍꯥꯏꯗꯤ ꯁꯤ ꯑꯩꯈꯣꯏꯕꯥꯅꯤꯁꯦ ꯃꯉꯥ ꯁꯨꯔꯦꯗꯅꯀꯣ
ꯑꯥ
ꯁꯨꯔꯦ ꯈꯜꯂꯁꯦꯕ ꯑꯗꯨ ꯁꯨꯔꯗꯤ ꯃꯈꯥ ꯇꯥꯅ ꯇꯧꯅꯕ ꯌꯥꯔꯥ ꯔꫭꯏꯗꯔꫭ ꯃꯣꯏ ꯑꯗꯨꯝ ꯍꯥꯏꯖꯔꯛꯄ꯭ꯔꯕ
ꯑ ꯍꯥꯏꯔꯛꯄꯅꯦ ꯑꯗꯨꯏꯅꯦ ꯉ ꯏꯃꯥ ꯃꯥꯁꯤꯗꯣ ꯀꯧꯔꯦ
ꯑ ꯀꯌꯥ ꯁꯥꯟꯅꯒꯦꯅꯣ ꯈꯪꯗꯦ
ꯅꯍꯥꯑꯃꯨꯛ ꯆꯤꯆꯦ ꯕꯤꯗꯥꯞ ꯇꯤꯕꯥꯅꯤꯒꯤ ꯇꯧꯅꯕꯗ ꯃꯥꯅ ꯑꯩꯉꯣꯟꯗ ꯇꯧꯔꯛꯇꯕꯤꯗ ꯅꯝꯕꯔ ꯇꯣꯞ ꯃꯦꯁꯜꯂꯨꯕ
ꯑꯥ
ꯄꯨꯈ꯭ꯔꯕ ꯃꯤ ꯑꯃꯒꯤ ꯑꯗꯩꯅ ꯀꯩꯅ ꯑꯩꯉꯣꯟ ꯀꯣꯜ ꯃꯔꯤꯈꯛ ꯉꯥꯛꯏ ꯍꯥꯏꯔꯒ ꯐꯠꯂꯥꯁꯇ ꯃꯥꯅ ꯑꯗꯨꯃꯥꯏꯅ ꯃꯤ ꯑꯇꯣꯞꯄꯗ ꯇꯧꯕ ꯑꯣꯏ ꯂꯩꯔꯝꯃꯦ
ꯑꫭ ꯄꯩꯁꯥ ꯆꯪꯉꯦ ꯉꯁꯤ ꯆꯤꯆꯦ ꯌꯪꯉꯛꯄ꯭ꯔꯥ
ꯆꯪꯉꯦ ꯑꯩꯗꯤ ꯌꯥꯝ ꯌꯥꯝ ꯆꯪꯗꯦ ꯍꯥꯏꯕ
ꯑꯝ
ꯁꯤ ꯄꯤꯖꯥꯞꯇꯤꯅ ꯄꯥꯎ ꯁꯥꯖꯤꯜꯂꯝꯃꯦ ꯃ ꯃꯥꯗꯤ ꯁꯤ ꯆꯪꯉꯦ ꯀꯥꯏꯔꯒ ꯑꯗꯨꯒ
ꯃꯥ ꯉꯁꯤ ꯁꯤꯂꯣꯡ ꯆꯠꯅꯦ ꯍꯥꯏꯕ꯭ꯔꯥ ꯍꯌꯦꯡ
ꯍꯌꯦꯡ ꯍꯌꯦꯡ ꯆꯠꯅꯤ ꯍꯥꯏ ꯅꯥꯏꯉꯣꯟꯗ ꯁꯥꯔꯤ ꯁꯦ ꯀꯦꯔꯒ ꯌꯥꯝ ꯇꯧꯔꯝꯕꯅꯦ ꯑꯩꯅ ꯑꯁ ꯑꯩ ꯈꯨꯝꯅꯤꯡꯕꯣꯏ ꯈꯨꯝꯅꯤꯡꯗꯕꯩ ꯇꯧꯕꯗꯨꯗ ꯃꯥꯅ ꯍꯣꯁꯇꯦꯜ ꯃꯤ ꯑꯉꯥꯡ ꯑꯝꯇ ꯊꯤꯔꯨꯒꯦꯗ ꯅꯪꯁꯨ ꯍꯌꯦꯡ ꯑꯦꯟ ꯁꯤ ꯁꯤ ꯂꯩ ꯍꯥꯏ ꯌꯦꯌꯦ
ꯎꯝ ꯂꯩꯌꯦ ꯍꯥꯏꯌꯦ ꯈꯤ ꯇꯥꯏꯌꯦ ꯑꯗꯨꯝ ꯅꯪꯃꯤꯛꯑꯕꯅꯤ ꯉ ꯂꯥꯛꯇꯣꯏꯖꯤꯅ
ꯎꯝ ꯃꯤꯗꯥꯡ ꯋꯥꯏꯝ ꯂꯥꯛꯇꫭꯏꯔꯥ
ꯑꯥ
ꯅꯨꯡꯗꯡ ꯋꯥꯏꯔꯝ ꯌꯦꯛ ꯂꯥꯛꯑꯣ ꯏꯪꯅ ꯀꯣꯏꯕꯒ ꯆꯠꯇ꯭ꯔꯣ ꯌꯨꯝ ꯂꯩꯔꯕꯅꯤꯅ ꯀꯩ ꯀꯩ
ꯌꯦꯟ ꯆꯥꯔꯦ ꯑꯗꯨꯃꯉꯥꯏ
ꯑꯍꯥꯎꯥꯎ ꯆꯦ ꯊꯧ ꯌꯥꯗ꯭ꯔꯣ ꯅꯪ ꯌꯦꯟꯗꯩ ꯍꯦꯟꯅ ꯆꯥꯗꯕ꯭ꯔꯕ
ꯆꯥꯏꯌꯦ ꯑꯗꯣ ꯑꯩꯈꯣꯏ ꯃꯥꯍꯣꯏ ꯑꯩꯈꯣꯏ ꯕꯥꯍꯣꯏꯗꯣ ꯆꯥꯗꯕ
ꯑꯁ ꯀꯩꯅꯣꯗꯨ ꯅꯪ ꯃꯊꯟꯇ ꯍꯧ ꯍꯧ ꯆꯥꯒꯦ ꯂꯩꯇꯦ
ꯆꯥꯃꯤꯟꯅꯕ ꯐꯪꯉꯔꯣꯏ
ꯑꯗꯨꯕꯨꯗꯤ ꯅꯨꯡꯇꯤꯒꯤ ꯌꯦꯟ ꯆꯥꯒꯦ ꯍꯥꯏꯌꯨꯅꯦ
ꯎꯝ ꯌꯦꯟ ꯑꯅꯤꯔꯛ ꯑꯍꯨꯝ ꯑꯍꯨꯝꯂꯛꯀꯨꯝꯕ ꯆꯥꯔ ꯃꯥꯜꯂꯦ ꯑ
ꯑꯁ ꯑꯩꯗꯤ ꯕꯣꯔꯗꯤꯡ ꯂꯩꯕ ꯁꯨꯡꯛꯂꯩ ꯍꯩꯗꯧ ꯃꯥꯟꯗꯦ ꯌꯨꯝꯗ ꯂꯩꯔꯣ ꯉꯥꯎꯕ ꯁꯥ ꯉꯥꯁꯦ ꯇꯣꯏ ꯑꯩꯗꯤ ꯆꯥꯒꯠꯂꯦꯕ ꯌꯥꯝ ꯆꯥꯕ ꯅꯠꯇ꯭ꯔꯒꯁꯨ ꯃꯠꯆꯤꯠ ꯃꯆꯤꯠ ꯆꯥꯕꯗꯣ
ꯎꯝ
ꯑꯗꯨꯅ ꯑꯩꯈꯣꯏ ꯃꯥ ꯍꯥꯏꯅꯤ ꯀꯩꯅꯣ ꯅꯪ ꯍꯥꯌꯦꯡꯋꯥꯏ ꯅꯌꯨꯝ ꯄꯥꯜꯕꯗ ꯂꯥꯏꯔꯕ ꯅꯨꯄꯥꯗꯒꯗꯤ ꯅꯌꯨꯝ ꯄꯜꯂꯨꯅꯨꯀꯣ
ꯌꯥꯝ ꯆꯥꯕ ꯉꯝꯗ꯭ꯔꯒ ꯑꯗꯨꯝ ꯑ ꯍꯥꯎꯕꯗꯤ ꯑꯗꯨꯝ ꯆꯕꯗꯣ
ꯑ ꯍꯥꯏꯗꯤ ꯅꯨꯡꯇꯤꯒꯤ ꯀꯩꯅꯣ ꯑꯍꯥꯎꯕ ꯑ ꯑꯃꯗꯤ ꯑꯗꯨꯝ ꯆꯥꯅꯤꯡꯕꯗꯣ
ꯑꯥ
ꯁꯤꯟ ꯆꯥꯔꯦ ꯈꯂꯣꯕꯀꯣ
ꯎꯝ
ꯅꯨꯃꯤꯠ ꯑꯃꯈꯛ ꯂꯩꯔꯒ ꯅꯨꯃꯤꯠ ꯑꯃꯁꯤꯗꯤ ꯑꯗꯨꯝ ꯇꯨꯃꯤꯟ ꯂꯩꯔꯅꯤ ꯉꯔꯥꯡ ꯌꯦꯟ ꯆꯥꯔꯕꯅꯤ ꯑꯗꯨꯒ ꯅꯣꯡꯉꯥꯜꯂꯒ ꯑꯗꯨꯝ ꯍꯧꯔꯛꯑꯅꯤ ꯑꯗꯨꯝ ꯀꯩꯅꯣꯝ
ꯎ ꯆꯥꯅꯤꯡꯕꯅꯦ ꯌꯥꯗꯕꯅꯅꯦ ꯑꯗꯨꯝ
ꯎꯝ ꯈꯪꯗꯦ ꯑꯩꯗꯤ ꯕꯨꯗ꯭ꯔꯤꯡ ꯂꯩꯕ ꯁꯨꯍꯩ ꯍꯩꯅꯗꯧ ꯃꯥꯟꯗꯦ ꯑꯩꯈꯣꯏ ꯃꯥꯅ ꯍꯟꯗꯛ ꯑꯩꯈꯣꯏꯁꯦ ꯆꯠꯀꯦ ꯇꯧꯔꯝꯃꯦꯕ
ꯑꯥ
ꯑꯩꯈꯣꯏ ꯃꯥꯅ ꯍꯣꯁꯇꯦꯜꯗ ꯂꯩꯍꯧꯔꯣ ꯑꯩꯅ ꯉꯝꯃꯣꯏ ꯑꯕꯣꯛ ꯂꯂꯤꯛꯇꯥꯥꯕꯤꯒꯤ ꯍꯤꯡꯖꯥꯡꯗꯣ ꯑꯩꯥꯆꯕ ꯉꯝꯃꯣꯏ ꯃꯣꯏ ꯑꯩꯈꯒꯤ ꯍꯥꯏꯅꯤ
ꯍꯥꯎꯗꯦꯤꯍꯥꯎꯇꯦꯕꯨ
ꯑꯩꯈꯣꯏꯁꯨ ꯃꯔꯛ ꯃꯔꯛꯇ ꯆꯥꯏꯑꯕ ꯑꯩꯈꯣꯏ ꯕꯣꯛꯅ ꯑꯗꯨꯝ ꯄꯣꯔꯛꯑꯦꯕ
ꯑ
ꯀꯥꯡꯁꯣꯏ ꯊꯣꯡꯕꯒꯗꯣ ꯀꯩꯅꯣ ꯀꯥꯡꯁꯣꯏ ꯊꯣꯡꯕꯒꯗꯣ ꯑꯗꯨꯕꯨ ꯗꯁꯥꯀꯨꯁꯥꯁꯨ ꯌꯥꯎꯏꯤ ꯍꯋꯥꯏ ꯥꯑꯁꯡꯕꯤꯁꯨ ꯄꯨꯔꯥ ꯃꯤꯛꯁ ꯇꯧꯁꯂꯒ ꯆꯥꯅꯤꯡꯗꯦ ꯁꯤꯗꯤ
ꯑꯩꯈꯣꯏ ꯆꯥꯏꯅꯦ ꯌꯦꯡꯉꯣ ꯑꯗꯨꯗꯣ ꯅꯨꯡꯇꯤꯒꯤ
ꯀꯥꯡꯁꯣꯏꯅꯦ ꯍꯥꯏꯔꯒꯁꯨ ꯂꯩꯗꯅ
ꯎꯝ
ꯄꯨꯔꯥ ꯀꯩꯀꯩꯅꯣ ꯃꯥꯏꯗꯨꯕꯨ ꯑꯐꯪꯕ ꯍꯤꯟꯖꯥꯡ ꯅꯥꯄꯤ ꯈꯔ ꯂꯣꯏ ꯍꯥꯞꯆꯤꯟꯕ ꯃꯥꯜꯂꯦꯕ
ꯑꯗꯨ ꯃꯥꯗꯣ ꯅꯥꯏ ꯍꯥꯏꯕ꯭ꯔꯥ ꯀꯩꯅꯣꯝꯃ ꯍꯥꯏꯌꯦ ꯀꯣꯛ ꯑꯅꯧꯕ ꯑꯃ ꯂꯥꯛꯑꯦ
ꯑꯣ
ꯃꯥ ꯑꯣꯏꯗ꯭ꯔꯦꯅ ꯍꯥꯏ
ꯑꯧ ꯇꯣꯛꯑꯝꯗꯧ ꯃꯥꯥ
ꯑꯥ
ꯑ ꯃꯧ ꯃꯧ ꯅꯍꯥ ꯑꯃ ꯂꯥꯛꯄꯗꯣ
ꯑꯥ
ꯑꯗꯨꯅꯁꯨ ꯐꯔꯦꯗ ꯈꯔ ꯍꯤꯟꯖꯥꯡ ꯀꯃꯥꯏ ꯃꯥ ꯊꯣꯡꯕ꯭ꯔꯥ ꯅꯠꯇ꯭ꯔꯒ ꯊꯣꯡꯗꯕ꯭ꯔꯥ ꯅꯪ ꯆꯥꯔꯕ
ꯃꯧ ꯅꯍꯥꯗꯣꯔ
ꯑꯥ
ꯃꯥꯅ ꯊꯣꯡꯉꯦꯅ ꯍꯥꯏ ꯑꯗꯣ ꯑꯩꯅ ꯌꯨꯝ ꯆꯠꯈꯤꯕ ꯃꯇꯥꯡ ꯑꯣꯏꯕꯒꯤ ꯑꯩꯒꯗꯤ ꯊꯦꯡꯅꯗ꯭ꯔꯤ ꯑꯝꯇ
ꯎꯝ ꯃꯃꯥꯏ ꯃꯥꯏ ꯑꯃꯨꯛ ꯃꯥꯍꯥꯎ ꯌꯦꯛꯇꯪ
ꯎ ꯏꯃꯥꯟꯗ ꯃꯥꯟꯅ ꯌꯥꯔꯣ ꯀꯩꯅꯣꯝ ꯍꯥꯏꯔꯛꯏꯗ ꯆꯦ
ꯄꯤ ꯍꯨꯔꯟꯍꯧꯔ ꯆꯜꯂ
ꯑꯗꯨꯅꯦ ꯍꯥꯏꯁꯦ ꯃꯣꯏ ꯍꯥꯏ ꯌꯥꯝ ꯉꯛꯑꯦ ꯀꯩꯅꯣ ꯆꯞ ꯃꯥꯟꯅꯅ ꯊꯣꯡꯉꯛꯏꯁꯤꯕꯨ ꯀꯨꯞꯁꯤꯜꯂꯁꯨ
ꯑꯗꯨꯕꯨꯗꯤ ꯍꯥꯟꯅꯒꯤ ꯕꯣ ꯑꯃ ꯂꯩꯗꯅ
ꯑꯍꫭꯏ
ꯑꯗꯨꯅ ꯇꯥꯛꯑꯝꯅꯤꯌꯦ
ꯎꯝ
ꯑꯗꯨꯅ ꯑꫭꯏꯔꯝꯅꯤ
ꯆꯤꯆꯦ ꯀꯔꯤꯏꯟꯖꯡ ꯆꯥꯔꯒꯦ ꯉꯁꯤ
ꯉꯁꯤꯒꯤꯗꯤ ꯍꯋꯥꯏ ꯊꯣꯡꯕ ꯆꯥꯥꯁꯜꯂꯦ
ꯎꯝ ꯍꯋꯥꯏꯁꯤꯅ ꯁꯝꯕꯨꯗꯤ ꯁꯝꯕ
ꯑꯥ ꯑꯗꯨꯗ ꯀꯩꯅꯣꯝ ꯑꯍꯥꯎꯕ ꯑꯝ ꯌꯥꯎꯗꯕ ꯌꯥꯗꯅꯤꯅ ꯌꯦꯔꯨꯝꯗꯣ ꯐꯆꯜꯂꯒ ꯃꯇꯦꯛ ꯃꯇꯦꯛ ꯍꯥꯞ ꯆꯟꯕꯤꯗꯣ ꯍꯋꯥꯏꯗ ꯑꯗꯨꯨꯃꯥꯏꯅ ꯆꯥꯔꯦ ꯅꯪꯗꯤ ꯀꯩ ꯏꯟꯖꯡ ꯆꯥꯒꯦ
ꯑꯩ ꯉꯁꯤ ꯁꯥꯎꯒ꯭ꯔꯤ ꯊꯣꯡꯕ ꯆꯥꯔꯦ
ꯁꯧꯒꯤꯁꯨ ꯍꯥꯎꯋꯦꯗꯀꯣ
ꯍꯥꯎꯋꯦ ꯌꯨꯝꯗ ꯊꯣꯡꯉꯗꯤ ꯍꯥꯎꯋꯦ ꯀꯥꯡꯍꯧꯒ ꯉꯧꯔꯒ ꯆꯥꯕꯅꯤꯅ ꯑꯗꯨꯝ ꯊꯥꯡꯖꯤꯡꯒ ꯃꯦꯠ ꯈꯣꯠꯇꯅ ꯑꯗꯨꯒ ꯑꯁ ꯍꯣꯁꯇꯦꯜꯗ ꯊꯣꯡꯕ ꯁꯧꯒ꯭ꯔꯤꯁꯤꯅꯤꯁꯦ ꯑꯩꯅ ꯀꯝꯅꯤꯡꯉꯤꯁꯤ
ꯃꯍꯤ ꯆꯔꯥꯡ ꯆꯔꯥꯡ ꯉꯥꯡꯒ ꯍꯥ ꯃꯄꯪꯒꯗꯣ ꯑꯃꯅꯤꯅꯤꯒ ꯌꯥꯎꯔꯒ ꯌꯨꯝꯗ ꯆꯥꯕꯗꯤ ꯁꯧꯒ꯭ꯔꯤ ꯍꯥꯏꯖꯕꯩ ꯋꯥꯅꯦ ꯍ ꯍꯣꯏ ꯊꯝꯃꯣ ꯊꯝꯃꯣ
ꯑ